ꯇꯥꯕ꯭ꯔꯣ
ꯇꯥꯏꯌꯦ
ꯑꯗꯨꯅꯦ ꯗꯨꯅ
ꯑꯗꯨꯅꯦ ꯅꯪꯅ ꯇꯧꯔꯕꯗꯤ ꯑꯗꯨꯅꯦ
ꯍꯥꯏꯅ ꯇꯧꯔꯕꯗꯨꯅ ꯑꯗꯨꯅ
ꯅꯪ ꯍꯟꯗꯛ ꯃꯔꯛ ꯄꯥꯈꯪ ꯌꯥꯝ ꯀꯣꯏ ꯍꯥꯏ ꯀꯣ
ꯍꯣꯏ ꯀꯣꯏꯗ꯭ꯔꯥꯗꯤ ꯌꯥꯗ꯭ꯔꯦ
ꯌꯥꯝ ꯂꯥꯡꯒꯅꯨ ꯍꯌꯦꯡꯋꯥꯏꯀꯣ ꯅꯨꯄꯥꯁꯤꯡꯅ
ꯅꯨꯄꯥ ꯀꯣꯏꯗ꯭ꯔꯗꯤ ꯌꯥꯗ꯭ꯔꯦ ꯑꯗꯨꯒꯤ
ꯎ ꯇꯣꯏꯗꯔ꯭ꯁꯨ ꯂꯩ ꯌꯥꯝ ꯈꯠꯀꯥꯅꯨ ꯌꯨꯝꯗꯥ ꯂꯩ
ꯑꯩꯈꯣꯏ ꯍꯣꯏ ꯂꯩꯌꯦ ꯈ꯭ꯋꯥꯡꯒꯥ ꯄꯣꯛꯀꯅꯥꯏ ꯑꯗꯨꯒꯤ ꯋꯥꯏ
ꯀꯔꯤ ꯆꯥꯕꯩꯔꯣ
ꯑꯩ ꯆꯥꯕꯒꯤ ꯅꯠꯇꯦ ꯊꯥ ꯌꯧꯁꯜꯂꯛꯄꯒꯤꯅꯤ
ꯎꯝ ꯎꯝ ꯑꯁ ꯈꯪꯗ꯭ꯔꯦꯅꯦ
ꯅꯨꯃꯤꯠ ꯃꯥ ꯇꯥꯁꯤꯒꯥ ꯑꯂꯨꯒꯥ ꯕ꯭ꯂꯦꯟꯗ꯭ꯔꯤꯒꯥ ꯍꯋꯥꯏ ꯑꯁꯥꯡꯕꯗꯨ ꯆꯥꯏ
ꯑꯦꯁ ꯐꯕ꯭ꯔꯣ ꯑꯗꯨꯕꯣ
ꯍꯥꯎꯕꯅꯦ ꯅꯣꯏꯗꯤ
ꯑꯩꯈꯣꯏꯗꯤ ꯀꯥꯎꯈꯔꯦꯅꯦ ꯀꯔꯤ ꯏꯟꯁꯥꯡꯔꯣ ꯑꯣ ꯈꯪꯉꯦ ꯈꯪꯉꯦ ꯑꯂꯨꯒꯥ ꯈꯥꯃꯦꯟ ꯑꯈꯥꯕꯗꯣ ꯑꯗꯨ ꯆꯥꯏ
ꯑꯩꯗꯤ ꯑꯗꯨ ꯑꯈꯥꯕꯗꯣ ꯍꯤꯟꯖꯥꯡ ꯑꯣꯏꯅꯗꯤ ꯆꯥꯅꯤꯡꯗꯦ
ꯁꯟꯒꯤ ꯃꯎꯨꯟꯗꯣ
ꯎꯝ
ꯑꯗꯨꯒꯤ ꯑꯃꯦꯠꯄ ꯆꯥꯏ
ꯑꯗꯨ ꯅꯍꯟꯀꯣ
ꯎꯝ
ꯀꯩꯅꯣ ꯐꯖꯅ ꯆꯥꯝꯊꯣꯛꯑꯒ ꯊꯥꯎ ꯉꯧꯕꯤꯕ꯫ ꯄꯦꯛꯀꯦꯠꯗꯨ ꯆꯥꯃꯉꯥ ꯍꯥꯏꯌꯦ ꯑꯩꯈꯣꯏ ꯕꯨꯕꯣꯛ ꯂꯩꯔꯥꯎꯕ ꯌꯥꯝ ꯍꯥꯎꯋꯦ꯫
ꯌꯥꯝꯕ꯭ꯔꯣ꯫
ꯄꯦꯀꯦꯠꯗꯨꯁꯨ ꯑꯗꯨꯁꯨ ꯍꯣꯏ ꯄꯦꯀꯦꯠ ꯑꯗꯨꯁꯨ ꯆꯥꯎꯋꯦ
ꯎꯝ ꯍꯥꯎꯗꯤ ꯍꯥꯎꯕꯅꯦ ꯑꯗꯨ ꯅꯣꯏꯁꯨ ꯇꯧ ꯕ ꯌꯥꯕꯅꯦ ꯐꯖꯅ ꯆꯥꯝꯊꯣꯛꯑꯒ ꯀꯣ ꯊꯥꯎ꯫ ꯌꯥꯝꯅ ꯍꯩꯖꯤꯜꯂꯣ ꯑꯗꯨꯒ ꯉꯧꯔꯗꯤ ꯄꯥꯐꯣꯔꯒꯨꯝꯅ ꯄꯣꯛꯊꯣꯛꯄꯅꯦꯕ ꯃꯣꯏꯗꯤ
ꯍꯣꯏ ꯑꯗꯣ ꯍꯥꯎꯋꯦ
ꯎꯝ ꯍꯥꯎꯕꯅꯦꯕ ꯑꯗꯨ
ꯑꯗꯨꯝ ꯐ꯭ꯔꯤꯖꯇꯥ ꯊꯝꯕꯗꯣ ꯅꯨꯃꯤꯠ ꯑꯃꯗꯥ ꯎꯕꯅꯦꯕ ꯑꯃꯨꯛ ꯆꯥꯡꯒ ꯉꯔꯥꯡ ꯅꯨꯡꯗꯥꯡꯝꯗꯥ ꯄꯦꯛꯀꯦꯠ ꯈꯛꯇꯥ ꯂꯩꯔꯝꯃꯤ ꯅꯣꯛꯅꯤꯡꯕꯅꯤ
ꯎꯝ ꯀꯦ ꯖꯤ ꯑꯃ ꯇꯥꯒꯗ꯭ꯔꯣ ꯑꯦ ꯑꯣꯏꯔꯝ
ꯈꯪꯗ ꯀꯦꯖꯤ ꯑꯃꯥ
ꯌꯥꯝ ꯆꯥꯎꯕ꯭ꯔꯣ ꯍꯥꯏꯕꯅꯤꯅ ꯆꯥꯝꯃꯉꯥꯒꯤ ꯑꯣꯏꯔꯗꯤ ꯌꯥꯝꯃꯅꯤꯅ
ꯌꯥꯝꯗꯤ ꯌꯥꯝꯃꯦ꯫
ꯎꯝ
ꯄ꯭ꯂꯥꯁꯇꯤꯛꯇꯣ ꯐꯣꯔ ꯕꯥꯏ ꯐꯣꯔꯒꯨꯝꯕ ꯑꯣꯏꯕ꯭ꯔꯥ ꯈꯪꯗꯦ
ꯎꯝ꯫ ꯅꯔꯥꯏꯕꯛ ꯐꯩꯅꯦ ꯑꯗꯨꯒꯨꯝꯕ ꯆꯥꯕ ꯐꯪꯕ ꯍꯥꯏꯕꯁꯤꯗꯤ꯫
ꯎ ꯌꯥꯝ ꯐꯔꯦ ꯍꯥꯏꯕ ꯇꯥꯔꯦ
ꯑꯦ ꯀꯛꯐꯩ ꯆꯤꯛꯄꯒꯤ ꯂꯣꯏꯅ ꯍꯥꯒꯠꯆꯔꯦ ꯑꯩ꯫
ꯑꯗꯨꯒꯤꯗꯣ ꯇꯜꯂꯦ ꯑꯩꯗꯤ ꯀꯨꯏꯅ ꯂꯩꯕꯗꯣ ꯃꯥꯅ ꯆꯤꯛꯐꯥꯝꯗꯨꯗ
ꯑꯗꯨꯅꯦ ꯑꯗꯨꯗꯣ ꯌꯥꯝ ꯍꯥꯒꯠꯆꯩꯑꯦꯕ ꯑꯗꯨ ꯃꯐꯝꯗꯣ
ꯆꯍꯤ ꯑꯃ ꯑꯅꯤ ꯑꯣꯏꯔꯁꯨꯀꯣ ꯅꯣꯡꯒꯨꯝꯕ ꯇꯥꯕ ꯃꯇꯝ ꯑꯣꯏꯔꯗꯤ ꯍꯥꯛꯀꯖꯕꯅꯦꯗꯣ꯫
ꯈꯪꯗꯦ ꯀꯛꯐꯩꯗꯣ ꯉꯔꯥꯡ ꯌꯥꯝ ꯆꯤꯛꯑꯦ ꯑꯩꯕꯨ
ꯇꯜꯂꯦ ꯑꯩꯗꯤ ꯃꯁꯛ ꯈꯨꯊꯤꯗꯨꯒ
ꯑꯁ ꯅꯣꯏꯒꯤꯒ ꯃꯥꯟꯅꯗꯤꯍꯦ ꯆꯤꯡꯗ ꯀ ꯆꯤꯡꯗꯒꯤ ꯀꯩ꯫ ꯀꯛꯐꯩꯒ ꯇꯝꯄꯥꯛꯀꯤ ꯀꯛꯐꯩꯒ ꯃꯥꯟꯅꯗꯦ
ꯎꯝ
ꯆꯤꯡꯒꯤꯗꯤ ꯌꯥꯝ ꯆꯥꯎꯋꯦꯗꯅ ꯃꯁꯛꯁꯨ ꯌꯥꯝ ꯊꯤꯌꯦꯗꯅ꯫ ꯏꯁꯨ ꯌꯥꯝ ꯊꯣꯛꯄꯅꯦꯕ ꯑꯗꯨ ꯅꯠꯇꯦꯕ ꯇꯝꯄꯥꯛꯀꯤꯗꯤ ꯌꯥꯝꯅ ꯄꯤꯛꯑꯦꯕ꯫ ꯑꯗꯨꯕꯨ ꯑꯁ ꯐꯖꯅ ꯏ ꯆꯨꯞꯄꯗꯤ ꯆꯥꯎꯕꯅꯤꯍꯦ ꯖꯥꯝꯗꯣ ꯃꯥꯟ ꯕꯅꯤ ꯃꯁꯛ꯫
ꯑꯩꯅ ꯀꯤꯌꯦꯗꯤ ꯃꯣꯏꯅ ꯀꯩꯅꯣ ꯏꯠ ꯏ ꯆꯨꯞꯄꯒ ꯃꯣꯏꯒꯤ ꯄꯨꯛ ꯌꯥꯝ ꯆꯥꯎꯅ ꯂꯩꯔꯝꯕꯗꯣ
ꯎꯝ ꯎꯝ ꯎꯝ ꯎꯝ
ꯑꯗꯨ ꯃꯇꯥꯟꯗꯗꯤ ꯌꯥꯝ ꯁꯥꯎꯅꯤꯡꯉꯦ꯫
ꯑꯗꯨꯃꯥꯏꯅ ꯇꯧꯕꯅꯦꯕ ꯎꯄꯥꯏ ꯂꯩꯇ ꯑꯁ ꯏ ꯁꯨ ꯁꯨꯃꯥꯏꯅ ꯄꯤꯒꯗꯕꯅꯤꯅꯦ ꯃꯤ ꯑꯇꯩꯗ ꯄꯤ꯫ ꯄꯤꯗ꯭ꯔꯁꯨꯀꯣ ꯀꯛꯐꯩꯗꯤ ꯄꯤꯕ ꯌꯥꯏꯗꯅ꯫
ꯃꯤ ꯀꯩꯅꯣ ꯏꯁꯄꯥꯗꯁꯨ ꯀꯩꯅꯣ ꯇꯧꯒꯔꯤꯗꯨꯗꯤ꯫ ꯑꯗꯨꯒꯨꯝꯕ ꯀꯛꯐꯩ ꯊꯝꯃꯒ꯫
ꯎꯥ ꯑꯗꯨꯃꯥꯏꯅ ꯑꯗꯨ ꯐꯠꯇꯦ ꯍꯥꯏꯌꯦ꯫ ꯃꯥꯏꯒꯨꯝꯕꯗ ꯁꯤꯖꯤꯟꯅꯩꯀꯣ꯫
ꯈꯪꯗꯦ ꯃꯥꯏꯗꯗꯤ ꯑꯩꯗꯤ
ꯃꯥꯏꯗ ꯁꯨꯃꯥꯏ ꯇꯧꯋꯦ ꯄꯤꯝꯄꯜꯁ ꯀꯨꯝꯕ ꯎꯔꯤꯡꯒꯨꯝꯕ ꯊꯣꯛꯄ ꯃꯇꯝꯗꯀꯣ꯫
ꯎꯝ꯫
ꯁꯤꯖꯤꯟꯅꯕꯅꯦ ꯑꯗꯣ ꯑꯩꯗꯤ ꯇꯜꯂꯦ ꯃꯤ ꯑꯇꯣꯞꯄꯗ ꯑꯃꯨꯛ ꯆꯤꯛꯀꯅꯤ ꯑꯃꯨꯛ ꯊꯝꯒꯅꯤ ꯑꯇꯣꯞ꯫ ꯀꯗꯥꯏ ꯆꯤꯛꯀꯅꯤ ꯑꯁ ꯇꯜꯂꯦꯕ ꯂꯩꯅꯥꯒꯨꯝꯕ ꯂꯣꯏꯅ ꯆꯪꯗꯅ
ꯍꯥꯏꯗꯤ ꯃꯣꯏꯅ ꯆꯤꯛꯄꯤꯕꯗꯣ ꯃꯥꯏꯗ ꯗꯥꯛ ꯂꯩꯔꯣꯏꯗ꯭ꯔꯗꯣ
ꯈꯪꯗꯦ ꯑꯗꯨꯗꯤ ꯐꯠꯇꯕꯁꯤꯡꯗꯣ ꯆꯤꯡꯊꯣꯛꯄꯅꯤꯅꯦ ꯃꯣꯏꯗꯤ꯫ ꯅꯥꯕ ꯃꯐꯝ ꯎꯔꯤꯡꯀꯨꯝꯕ ꯅꯠꯇ꯭ꯔꯒ ꯄꯤꯝꯄꯜꯁ ꯀꯨꯝꯕ ꯂꯩ ꯐꯝꯗꯣ꯫
ꯎꯝ꯫
ꯑꯗꯨꯗ ꯆꯤꯛꯍꯟꯕꯅꯦꯕ ꯃꯣꯏꯅ꯫
ꯑꯗꯨꯗꯤ ꯏꯕꯥꯅꯤ ꯊꯤꯕ ꯆꯠꯂꯁꯤꯔꯥ ꯑꯗꯨꯒ ꯁꯦꯂꯨꯟꯗ ꯌꯣꯟꯕ꯫
ꯎꯝ ꯅꯪ ꯂꯥꯏꯟ ꯂꯧꯔꯛꯑꯣ ꯑꯩ ꯊꯤꯕꯤꯒꯦ ꯌꯥꯝ ꯂꯩ ꯌꯥꯝ ꯂꯩꯌꯦꯕ
ꯑꯃꯕꯨ ꯆꯤꯛꯄꯗꯣ ꯑꯃ ꯑꯃꯗ ꯆꯤꯛꯍꯟꯕ ꯁꯔꯨꯛꯗꯤ ꯃꯣꯏꯁꯨ ꯆꯦꯟꯁꯇꯕ ꯌꯥꯏꯗꯅ
ꯑꯗꯨꯅꯩ ꯍꯣꯏ
ꯑꯦꯛꯁꯄ꯭ꯔꯦꯁ ꯀꯛꯐꯩ ꯌꯥꯥꯏ꯫
ꯑꯣꯗꯔ ꯂꯥꯛꯑꯣ꯫
ꯍꯣꯏ
ꯌꯥꯝꯃꯦ ꯍꯟꯗꯛ ꯃꯔꯛ ꯅꯣꯡ ꯆꯨꯕꯅꯤꯅꯀꯣ
ꯎꯝ
ꯃꯣꯏꯗꯤ ꯑꯩꯈꯣꯏ ꯃꯤꯒꯤ ꯃꯅꯝ ꯅꯝꯕ ꯍꯩꯌꯦꯕꯀꯣ ꯃꯤꯒꯤ ꯃꯅꯝꯅꯝ ꯎꯝ ꯑꯗꯨꯅꯦ
ꯑꯗꯣ ꯏ ꯏꯗꯨꯁꯨ ꯀꯣ ꯃꯅꯝ ꯅꯨꯡꯁꯤꯕ ꯌꯥ ꯂꯩ ꯍꯥꯏꯌꯦ ꯑꯗꯨꯒꯨꯝꯕꯗꯣ ꯍꯦꯟꯅ ꯆꯠꯄꯅꯤ
ꯑꯁ ꯑꯩꯕꯨ ꯑꯗꯨꯃꯥꯏ ꯇꯧꯕꯒꯤꯔꯥ ꯈꯪꯗꯦ ꯌꯥꯝ ꯆꯤꯛꯑꯦꯕ ꯂꯦꯞꯄ ꯌꯥꯗꯦ ꯂꯧ ꯂꯧꯕꯨꯛꯇ
ꯑꯩꯒꯤ ꯏꯃꯥꯟꯅꯕꯤꯒꯀꯣ ꯏꯕꯥꯅꯤ ꯃꯐꯝ ꯑꯃꯈꯛꯇ ꯆꯞ ꯃꯅꯅ ꯂꯩꯔꯁꯨ ꯃꯥꯕꯨꯗꯤ ꯀꯥꯡꯒꯨꯝꯕꯁꯨ ꯁꯨ ꯆꯤꯛ ꯆꯤꯑꯣꯏ ꯑꯣꯏꯗꯤ ꯆꯤꯛꯄ ꯆꯤꯄ ꯆꯤꯛꯄ ꯈꯪꯗꯦ
ꯎꯝ ꯅꯪ ꯃꯁꯛꯇꯣ ꯍꯥꯎꯗꯧ ꯃꯥꯜ ꯍꯥꯏꯅꯦ ꯃꯁꯤ ꯅꯨꯄꯤꯁꯦ ꯃꯁꯛ ꯍꯥꯎꯗꯧ ꯕꯥꯜꯂꯦ
ꯑꯗꯨꯏꯔꯥ ꯈꯪꯗꯦ
ꯀꯪꯗꯦ ꯆꯤꯡꯃꯜꯂꯁꯨ ꯇꯨꯒꯠ ꯆꯩꯗ ꯀꯛꯐꯩꯁꯦꯀꯣ ꯑꯃ ꯑꯅꯤꯈꯛ ꯇꯗꯤ ꯌꯥꯕ
ꯀꯔꯤ ꯍꯥꯏꯁꯦꯔꯥ ꯈꯣꯏ ꯈꯣꯡꯒꯨꯝꯕ ꯈꯨꯠꯀꯨꯝꯕ ꯅꯥꯕ ꯃꯇꯝ ꯂꯩꯌꯦꯗꯅ ꯑꯗꯨꯒꯨꯝꯕ ꯐꯠꯇꯕ ꯏꯗꯣ ꯃꯣꯏꯅ ꯆꯤꯛꯑꯗꯤ ꯐꯩꯌꯦ ꯍꯥꯏꯕꯅꯤ
ꯑꯗꯨꯅꯦ ꯑꯗꯨꯒꯨꯝꯕ ꯃꯐꯝꯗꯅꯦ ꯑꯃꯈꯛꯇꯁꯨ ꯂꯩꯔꯣꯏꯌꯦ ꯃꯔꯤ ꯃꯉꯥ ꯀꯣ ꯏꯁꯇꯦꯞ ꯏꯁꯇꯦꯞ ꯂꯩꯔꯒ ꯆꯥꯒꯗꯕꯅꯤ ꯑꯗꯨꯝ ꯐꯪꯉꯨꯕꯗ ꯃꯣꯏ ꯐꯗꯤ ꯐꯩ ꯍꯥꯏꯕ ꯑꯗꯨ ꯇꯨꯒꯠꯆꯩꯌꯦꯗꯅ
ꯎꯝ ꯑꯩꯗꯤ ꯑꯗꯨꯒꯨꯝꯕ ꯌꯥꯝꯕ ꯀꯩꯅꯣ ꯏꯁꯄꯥꯗ ꯌꯥꯝ ꯊꯝꯐꯝꯗꯨꯗ ꯈꯣꯡꯒꯨꯝꯕ ꯇꯤꯡꯉ ꯂꯩꯕꯗꯣ ꯑꯩ ꯑꯃꯐꯥꯎ ꯀꯤꯔ ꯀꯥꯟꯁꯤꯗ ꯂꯤꯁꯤꯡꯒꯨꯝꯕ ꯂꯩꯕ ꯃꯐꯝꯗꯨꯗ ꯈꯣꯡꯒꯨꯝꯕ ꯇꯤꯡꯉꯒ
ꯐꯔꯗꯤ ꯐꯩꯗꯅ
ꯑꯦ ꯐꯥꯔꯁꯨ ꯇꯜꯂꯦ ꯑꯗꯨꯒꯨꯝꯕꯗꯤ
ꯑꯗꯨꯗꯤ ꯐꯩꯌꯦꯕ ꯉꯥ ꯃꯆꯥꯒꯨꯝꯕꯁꯨ ꯇꯧꯕꯅꯦ ꯑꯗꯨ ꯎꯝ ꯀꯩꯅꯣ ꯉꯥ ꯃꯆꯥꯗꯣ ꯀꯩꯅꯣ ꯇꯧꯕꯒꯤ ꯈꯣꯡꯗꯣ ꯅꯝꯊꯥꯕꯒꯤ ꯃꯥꯒꯤ ꯈꯣꯡꯕꯤꯗꯣ ꯆꯥꯊꯩꯑ ꯍꯥꯏꯌꯦ ꯄꯨꯝꯃꯛꯑꯦ ꯍꯥꯏꯌꯦ ꯆꯨꯝꯕ꯭ꯔꯥ ꯆꯨꯝꯗꯕ꯭ꯔꯗꯤ ꯈꯪꯗꯦ
ꯎꯝ ꯖꯥꯠꯖꯥꯠꯅꯤ
ꯑꯗꯨꯝ ꯑꯣꯏꯑꯦꯕ ꯐꯔꯣꯏꯗ ꯃꯤ ꯑꯃ ꯂꯩꯥꯅꯥ ꯑꯃ ꯂꯩꯕ ꯅꯨꯄꯤꯔꯥ ꯅꯨꯄꯥꯔꯥ ꯈꯪꯗꯦ ꯆꯤꯛꯑꯝꯃꯒ ꯂꯩꯅꯥ ꯂꯩꯌꯦ ꯂꯩꯇꯦꯁꯨ ꯈꯪꯗꯦ ꯑꯩꯈꯣꯏꯕꯨ ꯑꯃꯨꯛ ꯆꯤꯛꯍꯟꯕ ꯅꯠꯇ꯭ꯔꯣ
ꯖꯥꯠ ꯖꯥꯠ ꯂꯩꯥꯏꯅꯥ ꯂꯩꯔꯛꯒꯅꯤ
ꯑꯗꯨꯅꯦ ꯀꯤꯌꯦꯕ ꯀꯗꯥꯏꯗꯒꯤ ꯍꯟꯗꯛꯅ ꯑꯍꯥꯟꯕꯅꯤ
ꯀꯦꯔꯤꯉꯩꯗ ꯁꯣꯛꯂꯨꯗꯣꯏꯕ
ꯑꯗꯨꯅꯤ ꯍꯣꯏ ꯀꯩꯅꯣ ꯎꯝ ꯊꯔꯣꯏꯒꯤ ꯀ꯭ꯔꯤꯝ ꯑꯃ ꯂꯩꯕꯅꯦ ꯑꯗꯨꯗꯤ ꯌꯥꯝ ꯐꯩ ꯍꯥꯏꯌꯦ
ꯑꯩꯗꯤ ꯑꯗꯨꯝꯁꯨ ꯁꯤꯖꯤꯟꯅꯗꯦ ꯑꯩꯁꯦ ꯍꯧꯖꯤꯛꯀꯣ ꯃꯥꯏꯗ ꯐꯦꯁ ꯋꯥꯁ ꯐꯥꯎ ꯂꯩꯗ꯭ꯔꯦ
ꯑꯦ ꯂꯣꯏꯔꯦ ꯂꯧ ꯆꯠꯄꯒꯤ ꯑꯩꯒꯤ ꯈꯨꯖꯤꯟꯒꯁꯤꯗꯤ ꯐꯖꯔꯖꯥꯠꯅꯤ ꯈꯣꯡꯒꯁꯦ ꯂꯣꯏ ꯋꯥꯎꯔꯦ ꯑꯩ
ꯆꯝꯄ꯭ꯔꯥꯗꯣ ꯂꯩꯔꯗꯤ ꯀꯩꯅꯣ ꯇꯧꯋꯣ ꯁꯦꯡꯉꯣ
ꯆꯝꯄ꯭ꯔꯥ ꯂꯩꯇꯦꯕ ꯆꯝꯄ꯭ꯔꯥ ꯌꯥꯝ ꯇꯥꯡꯉꯦ ꯐꯪꯗ꯭ꯔꯦ ꯆꯥꯅꯤꯡꯉꯁꯨ ꯎꯄꯥꯏ ꯂꯩꯇꯦ
ꯅꯍꯥꯟ ꯕꯨꯠ ꯆꯪꯉꯛꯑꯦ ꯕꯨꯠ ꯀꯩꯅꯣ ꯇꯧ ꯎꯕ ꯅꯨꯄꯥꯗꯨꯗꯤ ꯐꯔꯕꯣ ꯑꯃꯨꯛ
ꯍꯣꯏ ꯐꯔꯦ ꯅꯍꯥꯟ ꯉꯔꯥꯡꯅ ꯅꯍꯥꯟꯅ ꯂꯧ ꯆꯠꯂꯒ ꯌꯨꯝ ꯍꯜꯂꯛꯄ ꯀꯥꯟꯗ ꯎꯏ ꯀꯗꯥꯏ ꯆꯠꯀꯦꯔꯥ ꯍꯥꯏꯔꯒ ꯀꯣꯏꯔꯨꯒꯦ ꯍꯥꯏ
ꯅꯣꯡꯃ ꯑꯃꯒ ꯐꯝꯃꯒꯀꯣ ꯃ ꯑꯗꯨ ꯋꯥꯔꯤꯗꯣ ꯐꯖꯅ ꯇꯥꯟꯅꯔꯒ ꯍꯥꯏꯔꯛꯑꯣ
ꯑꯩꯁ ꯑꯩꯈꯣꯏ ꯇꯤꯟꯅꯗꯦꯗ ꯃꯣꯏꯗꯤ
ꯑꯗꯣ ꯅꯪꯅ ꯍꯥꯏꯒꯗꯧꯕꯗꯣ ꯑꯩꯅꯗꯤ ꯅꯠꯇꯦ ꯑꯗꯨꯕꯨ ꯃꯥꯅ ꯍꯪꯉꯣ ꯍꯥꯏꯕꯒꯤ ꯍꯪꯕꯅꯤ ꯑꯩꯁ
ꯈꯪꯗꯦꯅꯦ ꯕꯨꯠꯁꯨ ꯂꯩꯒꯗꯕꯅꯤ ꯀꯩꯅꯣ ꯅꯠꯇ꯭ꯔꯣ
ꯎꯝ
ꯍꯧꯖꯤꯛꯀꯥꯟꯁꯤꯗꯤ ꯂꯩꯇ꯭ꯔꯦ ꯍꯥꯟꯅꯗꯤ ꯌꯥꯝ ꯂꯩꯔꯝꯃꯦ ꯍꯥꯏꯌꯦꯕ
ꯑꯗꯣ ꯂꯝꯕꯤ ꯑꯗꯣ ꯊꯦꯡ ꯊꯦꯡꯅ ꯃꯤ ꯀꯅꯥꯝꯇ ꯆꯠꯂꯝꯃꯔꯣꯏ ꯑꯃꯨꯛ
ꯎꯝ ꯑꯗꯨꯅꯤ ꯑꯗꯨ ꯈꯛꯇ ꯅꯤꯡꯁꯤꯡꯂꯛꯀꯅꯤꯕ ꯅꯠꯇ꯭ꯔꯣ
ꯎꯝ
ꯀꯤꯌꯦꯕ ꯀꯤ ꯃꯟꯕꯁꯨ ꯀꯣ ꯈꯪꯗꯦ ꯍꯥꯏ ꯌꯨꯝꯒ ꯌꯧꯕꯁꯦ
ꯑꯩꯁ
ꯑꯗꯨꯅꯦ ꯅꯪ ꯍꯧꯖꯤꯛ ꯋꯥ ꯋꯥꯔꯤꯗ ꯑꯗꯨꯝ ꯍꯥꯏꯔꯁꯦꯕ ꯅꯪ ꯎꯝ ꯂꯧ ꯆꯠꯄ ꯀꯥꯟꯗꯅꯦ ꯚꯨꯠ ꯑꯃ ꯊꯦ ꯇꯥꯕ꯭ꯔꯣ ꯚꯨꯠ ꯑꯃ ꯊꯦꯡꯅꯔꯦ ꯍꯥꯏꯔꯁꯦꯕ ꯊꯦꯡꯅꯕ ꯃꯇꯝꯗ ꯅꯪꯗꯣ ꯅꯪꯒꯤ ꯅꯇꯨꯡ ꯅꯪꯒꯤ ꯃꯅꯤꯡꯗ ꯃꯤ ꯑꯃ ꯂꯥꯛꯄꯒꯨꯝ ꯇꯧꯔꯦ ꯍꯥꯏꯔꯁꯦꯕ ꯑꯗꯨ ꯃꯇꯝꯗ ꯅꯪ ꯎꯝ ꯀꯔꯤ ꯍꯥꯏꯁꯤꯔꯦ ꯅꯪ ꯃꯅꯤꯡꯗ ꯌꯦꯡ ꯕ ꯉꯝꯃꯣꯏꯕ ꯑꯗꯨꯝ ꯌꯨꯝ ꯌꯧꯅꯤꯉꯥꯏ ꯅꯪ ꯆꯠꯀꯅꯦꯕ ꯑꯗꯨꯏꯅꯦꯕ ꯀꯤꯃꯟꯕꯒꯤ ꯅꯪ ꯌꯨꯝ ꯌꯧꯕꯗꯣ ꯈꯪꯉꯣꯏꯕ
ꯎꯝ
ꯑꯁ ꯀꯤꯕꯁꯤꯗꯤ ꯀꯩꯅꯣ ꯇꯧꯋꯤ ꯍꯥꯏꯌꯦ ꯎꯝ ꯑꯩꯈꯣꯏꯒꯤ ꯁꯝꯒꯁꯦ ꯎꯝ ꯌꯨꯡ ꯂꯦꯞꯈꯠ ꯒꯨꯝ ꯇꯧꯏꯤ ꯍꯥꯏ ꯌꯨꯡꯕꯒꯨꯝ ꯀꯤꯃꯟꯕꯁꯤ꯫
ꯑꯩꯈꯣꯏ ꯈꯨꯜꯗꯗꯤꯀꯣ ꯂꯤꯟꯒꯨꯝꯕꯗ ꯌꯥꯝꯃꯦ ꯑꯆꯥꯎ ꯆꯥꯎꯕꯗꯣ꯫ ꯑꯗꯨꯒꯨꯝꯕꯗ ꯁꯤꯒꯨꯝꯁꯦ꯫ ꯑꯩꯁꯨ ꯎꯗꯦ ꯁꯤ ꯀꯨꯝꯁꯤꯒꯤ ꯑꯃꯔꯥ ꯑꯅꯤꯔꯥ ꯍꯥꯠꯂꯤ ꯍꯥꯏꯌꯦ꯫ ꯌꯥꯝ ꯆꯥꯎ ꯆꯥꯎꯕꯗꯣ ꯂꯤꯟꯗꯣ ꯌꯥꯝꯃꯦꯕ꯫
ꯑꯣ ꯀꯔꯤꯅꯣ ꯌꯥꯝ ꯃꯨꯕꯗꯣ꯫ ꯌꯥꯝ ꯃꯨꯕ ꯂꯤꯟ ꯂꯩꯌꯦꯗꯅ꯫
ꯍꯣꯢ꯫
ꯈꯣꯏ ꯔꯣꯝꯗꯒꯤꯅꯤ ꯍꯥꯏꯌꯦ ꯀꯨꯝꯁꯤ ꯑꯃ꯫ ꯑ ꯂꯧꯕ꯭ꯔꯣ ꯂꯧꯗ ꯎꯝ ꯏꯁ ꯁꯤꯡ ꯄꯥꯟ ꯎ ꯄꯥꯝꯕꯤ ꯑꯃ ꯑꯀꯪꯕ ꯂꯩꯌꯦꯗꯅ ꯑꯗꯨꯗ ꯅꯨꯄꯤꯒ ꯅꯨꯄꯥꯒ ꯂꯤꯟꯗꯣ ꯑꯅꯤ ꯂꯩꯔꯝꯕꯅꯦ ꯍꯥꯏꯌꯦ ꯑꯃꯗꯤ ꯍꯥꯠꯂꯦ ꯍꯥꯏꯌꯦ ꯑꯃꯗꯤ ꯆꯦꯟꯈ꯭ꯔꯦ ꯍꯥꯏꯑꯦ ꯌꯥꯝ ꯆꯥꯎꯋꯦ ꯑꯗꯨꯁꯨ
ꯈꯪꯗꯦ ꯑꯩꯗꯤ ꯎꯝ ꯇꯥꯏ
ꯅꯣꯏꯔꯣꯝꯗꯗꯤ ꯑꯗꯨꯒꯨꯝꯕ ꯀꯩꯅꯣ ꯂꯤꯟꯒꯨꯝꯕ ꯌꯥꯝ ꯆꯥꯎ ꯆꯥꯎꯅ ꯂꯩꯌꯦꯗꯅ ꯂꯥꯏꯔꯦꯟꯒꯨꯝꯕꯗꯣ ꯑꯗꯨꯒꯨꯝꯕ ꯎꯔꯗꯤ ꯐꯠꯇꯦ ꯍꯥꯏꯌꯦ ꯀꯩꯁꯨ ꯇꯧꯗꯕꯖꯥꯠꯔꯥ ꯅꯣꯏꯗꯤ꯫
ꯍꯥꯠꯄꯅꯤꯅ ꯍꯥꯠꯂꯗꯤ ꯀꯩꯁꯨ ꯇꯧꯔꯣꯏꯗꯣꯏꯅꯣ ꯍꯥꯠꯂꯗꯤ ꯃꯣꯏ ꯀꯩ ꯇꯧꯕ ꯉꯝꯒꯦ ꯃꯣꯏꯅ꯫ ꯍꯤꯡꯅ ꯆꯦꯟꯈ꯭ꯔꯗꯤ ꯑꯩꯈꯣꯏꯕꯨ ꯀꯩꯅꯣ ꯇꯧꯕ ꯌꯥꯏ ꯑꯗꯨꯕꯨ꯫ ꯃꯣꯏ ꯁꯤꯈ꯭ꯔꯗꯤ ꯀꯩ ꯎꯄꯥꯏ ꯂꯩꯒꯦ꯫ ꯃꯣꯏꯅ ꯍꯤꯡꯉꯗꯤ ꯑꯩꯈꯣꯏꯕꯨ ꯀꯩ ꯍꯥꯏꯁꯤꯔꯥ꯫ ꯃꯣꯏꯅ ꯑꯗꯨꯝ ꯂꯛꯅꯕꯁꯨ ꯌꯥꯏ ꯑꯗꯨꯕꯨꯀꯣ ꯃꯣꯏ ꯁꯤꯈ꯭ꯔꯗꯤ꯫ ꯎꯄꯥꯏ ꯂꯩꯇꯦꯕ ꯃꯣꯏꯁꯨ꯫
ꯑꯗꯨꯅꯦ ꯑꯗꯨꯅꯦ ꯎꯝ꯫ ꯀꯤꯌꯦ ꯑꯩꯗꯤ ꯆꯤꯡꯗ ꯆꯠꯅꯤꯡꯉ ꯑꯗꯨꯒꯨꯝꯕ ꯎꯒꯗ꯭ꯔꯥ ꯈꯜꯂꯒ꯫
ꯑꯩꯈꯣꯏ ꯐꯣꯔꯠ ꯐꯥꯔꯝ ꯑꯃ ꯂꯩꯌꯦꯕ꯫ ꯐꯥꯝ ꯂꯣꯝꯗꯨꯁꯨ ꯀꯣ ꯑꯩꯈꯣꯏ ꯃꯥ ꯑꯆꯧꯕ ꯑꯃ ꯑꯣꯏ ꯍꯥꯏꯌꯦ꯫ ꯑꯗꯨꯒꯤ ꯃꯥꯗꯣ ꯍꯧꯖꯤꯛ ꯀꯩ ꯍꯥꯏꯁꯤꯔꯥ ꯃꯁꯥꯗꯨꯒꯣ꯫ ꯌꯥꯝ ꯀꯟꯕ ꯉꯝꯗꯦꯕ꯫
ꯑꯣ ꯑꯗꯣ ꯑꯩꯈꯣꯏꯅ ꯎꯗ꯭ꯔꯁꯨꯀꯣ ꯃꯣꯏꯅ ꯎꯕꯤꯔꯗꯤ꯫ ꯑꯩꯈꯣꯏ ꯑꯗꯨꯝ ꯅꯥꯏ ꯍꯥꯏꯌꯦ꯫
ꯈꯪꯗꯦꯗ ꯈꯣꯏꯅ ꯎꯗ꯭ꯔꯗꯤ ꯑꯗꯨꯃꯥꯏꯅ ꯇꯧꯔꯁꯨ꯫